ꯊꯤꯔꯤꯝ ꯆꯥꯔꯦꯅꯦ
ꯀꯩꯒꯤꯅꯣ ꯑꯩꯉꯣꯟꯗꯩ ꯇꯧ ꯌꯥꯔꯥ ꯅꯪꯉꯣꯟꯗꯩ ꯇꯧ ꯌꯥꯗ꯭ꯔꯤꯖꯦ
ꯈꯪꯗꯦ ꯉꯁꯥꯏ ꯏꯃꯥꯟꯅꯕꯤꯗꯨꯖꯨ ꯌꯥꯗꯦ ꯃꯉꯥ ꯃꯨꯛ ꯁꯨꯔꯝꯃꯅꯤ ꯃꯥꯡꯕ
ꯄꯥꯝꯃꯨꯏꯌꯦ
ꯖꯦꯔꯣ ꯖꯦꯔꯣ ꯉꯥꯛꯇ ꯏ ꯀꯥꯕꯅ ꯑꯩ ꯇꯣꯂꯣꯞꯀ ꯁꯨꯡꯁꯥꯟ ꯁꯥꯟꯅꯔꯣꯏ ꯉꯁꯤ ꯑꯃꯨꯛꯀ ꯌꯥꯗ꯭ꯔꯗꯤ ꯁꯥꯎꯅꯤꯡꯖꯁꯦꯀꯣ ꯉꯁꯤꯒꯤ ꯑꯩ
ꯔꯤꯐ꯭ꯔꯦꯁꯁꯨ ꯑꯃꯨꯛ‌ ꯇꯧ ꯇꯧꯒ꯭ꯔꯕꯣ
ꯇꯧꯈ꯭ꯔꯝꯅꯦ ꯌꯥꯗ꯭ꯔꯤꯅꯦ ꯑꯩꯌꯥꯝ ꯁꯥꯎꯅꯤꯡꯉꯦ ꯑꯩ ꯏꯁ ꯃꯉꯥ ꯑꯃꯨꯛꯇꯣ ꯄꯥꯝꯃꯨꯏꯌꯦ
ꯑꯗꯨꯗꯤ ꯍꯧꯖꯤꯛ ꯀꯌꯥ ꯈꯛ ꯉꯥꯏꯔꯦ ꯇꯔꯥ ꯈꯛ ꯉꯥꯏꯔꯕꯣ
ꯎꯝ ꯇꯔꯥ ꯈꯛꯉꯥꯏꯈ꯭ꯔꯦꯅ ꯃꯥꯄꯟ ꯑꯃꯁꯨ ꯍꯧꯖꯤꯛ ꯌꯥꯈꯤꯗ꯭ꯔꯦ
ꯍꯌꯦꯡ ꯑꯃꯨꯛ ꯌꯦꯡꯉꯣꯗ
ꯑꯩ ꯌꯥꯝ ꯁꯥꯎꯅꯤꯡꯉꯦ ꯌꯦꯡꯉꯁꯨ ꯁꯥꯟꯅꯔꯣꯏ ꯑꯩ ꯌꯥꯝ ꯁꯥꯎꯅꯤꯡꯉꯦ ꯑꯁꯦꯡꯕ ꯑꯩꯒꯤꯁꯦ ꯏ ꯌꯥꯝ ꯀꯥꯏ ꯄꯥꯝꯃꯨꯏ ꯍꯥꯏꯕ ꯃꯉꯥꯗꯣ
ꯉꯁꯤꯗꯤ ꯏꯟꯖꯥꯡ ꯍꯥꯎꯗꯣꯔꯦ ꯅꯣꯏ ꯀꯥꯏꯗꯩ ꯂꯩꯔꯨꯔꯤꯅꯣ
ꯀꯩ ꯍꯥꯏꯕ
ꯅꯣꯏ ꯏꯟꯖꯥꯡꯕꯨ ꯀꯗꯥꯏꯗꯩ ꯂꯩꯔꯨꯔꯤꯅꯣ
ꯑꯣꯟꯂꯥꯏꯟꯗ ꯆꯦꯟꯕꯅꯦꯗ
ꯆꯦꯟꯕ
ꯑ ꯃꯤ ꯑꯝ ꯃꯤ ꯗꯨꯀꯥꯟꯗ
ꯑꯣ ꯑꯣ
ꯀꯣꯜ ꯇꯧꯔꯕꯣ ꯁꯥꯎꯕꯨ ꯁꯥꯎꯅꯤꯡꯉꯦ ꯌꯥꯝꯅ ꯑꯩꯒꯤꯁꯦꯀꯣ ꯔꯤꯁꯤꯞꯇꯪ ꯇꯧꯈ꯭ꯔꯅꯤ ꯑꯩ ꯌꯥꯗ꯭ꯔꯗꯤ
ꯑꯗꯣ ꯌꯥꯗ꯭ꯔꯖꯨ ꯇ꯭ꯔꯥꯏ ꯇꯧꯕꯗꯤ ꯌꯥꯏꯅ ꯅꯪ ꯍꯌꯦꯡꯂ ꯀꯩꯅꯣꯝꯃ
ꯎꯝ
ꯑꯗꯨꯝ ꯊꯝꯖꯤꯟꯗꯣꯏꯁꯤꯔꯣ ꯀꯣ
ꯑꯣ ꯌꯦꯡꯒꯦ ꯈꯪꯗ‌ꯦꯉꯁꯥꯏ ꯀꯌꯥꯅꫭꯍꯥꯏꯕꯁꯦ
ꯑꯩꯁꯦ ꯅꯦꯠ ꯌꯥꯗ꯭ꯔꯕ ꯑꯩꯉꯣꯟꯗꯩ ꯑꯣꯏꯔꯕ꯭ꯔ ꯄꯥꯈꯠꯂꯨꯔꯝꯅꯦꯌꯥꯝ
ꯅꯪꯅꯥ ꯅꯠꯇꯦ ꯅꯪꯅꯥ ꯅꯠꯇꯕ ꯉꯁꯥꯏꯒꯦꯁꯨ ꯌꯥꯗꯧꯅꯦꯕ
ꯎꯝ
ꯈꯪꯗꯔꯦꯅꯦ ꯌꯥꯝ ꯋꯥꯔꯦꯅꯦ
ꯏꯟꯖꯥꯡ ꯊꯣꯡ ꯍꯧꯔꯕꯣ
ꯍꯧꯗ꯭ꯔꯤꯗ ꯏꯃꯥꯟꯅꯕꯤꯗꯣ ꯑꯃꯨꯛꯀ ꯇꯨꯝꯗꯈ꯭ꯔꯦ ꯑꯗꯨꯒꯤ ꯉꯥꯏꯍꯥꯛ ꯂꯩꯔ ꯊꯣꯡꯉꯒꯦ ꯁꯦꯝꯕ ꯍꯧꯔꯨꯔꯒ
ꯀꯩꯅꯣ ꯍꯥꯏꯖꯦ ꯑꯍꯤꯡꯕꯔꯣ
ꯍꯥ
ꯑꯣ ꯃꯆꯜ ꯀꯩꯀꯩ ꯁꯦꯝꯕ ꯍꯧꯔꯒ
ꯑꯣ ꯑꯣ ꯑꯣ ꯃꯆꯜ ꯍꯥꯏꯔꯣ
ꯎꯝ ꯎꯏ ꯅꯣꯏ ꯍꯧꯖꯤꯛ ꯃꯤ ꯀꯌꯥ ꯂꯩꯒꯦ
ꯍꯣꯏ ꯍꯧꯖꯤꯛ ꯃꯤ ꯃꯔꯤ ꯂꯩꯔꯦ
ꯎꯝ ꯎꯝ
ꯉꯕꯤꯗꯤ ꯀꯦꯖꯤ ꯃꯈꯥꯏ ꯑꯃ ꯆꯅꯤ ꯀꯦꯖꯤ ꯃꯆꯥ ꯆꯥꯕ ꯃꯥꯟꯗꯦ
ꯀꯩ ꯉꯝꯗꯤꯌ‌ꯦ ꯃꯁꯥ ꯉꯝꯗꯤꯌ‌ꯦ
ꯍꯥꯏꯗꯤ ꯀꯦꯖꯤ ꯑꯃꯗꯤ ꯆꯥꯕ ꯉꯝꯗꯦꯕ ꯑꯩꯈꯣꯏꯗꯣ
ꯎꯝ
ꯏꯃꯥꯟꯅꯕꯤ ꯑꯃꯗꯤ ꯁꯨꯡꯆꯥ ꯆꯥꯔꯣꯏ ꯏꯃꯥꯟꯅꯕꯤ ꯑꯝꯅ ꯌꯥꯝ ꯆꯥꯕ ꯍꯦꯟꯅ ꯃꯌꯥꯏꯗ ꯆꯥꯅꯤꯡꯒ ꯆꯥꯅꯤꯡꯉꯗꯤ ꯆꯥꯅꯤ ꯆꯥꯅꯤꯡꯗ꯭ꯔꯥꯒ ꯊꫭꯡꯑꯦꯕ‌ꯑꯩꯁꯨ ꯆꯅꯤꯡꯕ ꯅꯨꯃꯤꯠꯇꯗꯤ ꯌꯥꯝ ꯆꯥꯕꯅꯦꯍꯦ ꯆꯥꯃꯅꯤ
ꯅꯣꯏ ꯍꯣꯔꯦꯟ ꯑꯃꯨꯛ ꯐꯥꯕ ꯂꯥꯛꯇꯦꯅ ꯄꯥꯈꯠꯂꯦꯀꯣ
ꯍꯧꯖꯤꯛ ꯑꯗꯨꯅꯦ ꯍꯧꯖꯤꯛ ꯊꯣꯡꯗꯣꯏꯁꯦ
ꯎꯝ ꯑꯗꯨꯝ ꯃꯔꯛ ꯃꯔꯛꯇ ꯊꯣꯡꯕ ꯅꯠꯇ꯭ꯔꯣꯅ
ꯍꯣꯏ ꯃꯔꯛ ꯃꯔꯛꯇꯅꯦ ꯇꯧꯋꯦ ꯑꯗꯨꯅ ꯐꯥꯔꯗꯤ ꯑꯗꯨꯝ ꯐꯥꯔ ꯄꯥꯃꯨꯏꯌꯦꯕ
ꯑꯣ ꯍꯧꯖꯤꯛꯀꯤ ꯃꯇꯝꯗꯗꯤ ꯊꯣꯡꯕ ꯌꯥꯏꯑꯕꯀꯣ
ꯑ ꯍꯧꯖꯤꯛ ꯃꯇꯝꯗꯗꯤ ꯌꯥꯗꯦ ꯌꯥꯗꯦ ꯑꯗꯨꯑꫭꯔꯁꯨ ꯇꯨꯃꯤꯟꯅ ꯊꯣꯡꯕꯁꯨꯤꯡ ꯃꯌꯥꯝ ꯂꯥꯛꯇꯦꯕ
ꯎꯝ
ꯅꯨꯡꯊꯤꯜꯅꯦ ꯍꯧꯖꯤꯛꯇꯤ ꯄꯨꯡ ꯃꯔꯤꯒꯨꯝꯕꯒꯤꯅꯦ ꯌꯥꯝ ꯉꯥꯟꯜꯂꯤ ꯈꯣꯡ ꯅꯨꯡꯁꯥꯒ ꯃꯌꯥꯝ ꯊꯣꯛꯏ
ꯑꯥ ꯑꯩꯈꯣꯏꯅ ꯅꯣꯡ ꯇꯥꯔꯤ ꯇꯥꯔꯤ ꯇꯧꯋꯦ
ꯂꯣꯟ ꯃꯝꯃꯦ ꯌꯥꯝ ꯃꯝꯃꯦ ꯑꯣ ꯌꯥꯝ ꯁꯥꯔꯦ ꯑꯈꯣꯏ ꯅꯨꯡꯁꯥꯒꯥ ꯃꯌꯥꯝ ꯊꯣꯛꯏ
ꯅꯨꯡꯊꯤꯜ ꯑꯣꯏꯔꯤꯕ ꯌꯥꯝ ꯊꯤꯅ ꯅꯨꯡꯊꯤꯜ ꯑꯣꯏꯔꯤ ꯊꯣꯡꯍꯧꯗ꯭ꯔꯗꯤ ꯌꯥꯗꯦꯕꯀꯣ
ꯊꯒꯠꯂꯣ ꯅꯪ ꯊꯣꯡꯕ ꯍꯧꯔꯣ ꯀꯩꯅꯣ
ꯀꯩ ꯍꯥꯏꯕ
ꯅꯪ ꯑꯣꯏꯅꯥ ꯊꯣꯡꯕ ꯍꯧꯔꯛꯑꯣ
ꯑꯩꯅ ꯊꯣꯡꯕꯗꯣ ꯑꯩꯅ ꯊꯣꯡꯕꯗꯣ ꯆꯥꯅꯤꯡꯗꯦꯕ ꯃꯥꯅ ꯊꯣꯡꯕ ꯑꯣꯏꯅ ꯆꯥꯅꯤꯡꯉꯦꯕ
ꯑꯃꯥ ꯅꯃꯥꯟꯅꯕꯤ ꯇ꯭ꯔꯥꯚꯦꯜꯗꯨꯗꯣ
ꯍꯣꯏ ꯇ꯭ꯔꯥꯏꯕꯦꯜ ꯑꯅꯤꯃꯛꯅꯦ ꯑꯃꯟꯅ ꯆꯤꯔꯨꯑꯣ ꯑꯃꯥꯡ ꯔꯣꯡꯃꯩ
ꯑꯣ ꯀꯥꯏꯋꯥꯏꯗꯦ
ꯏꯌꯨ ꯍꯧꯕ ꯂꯝꯗꯝꯗꯒꯤ ꯑꯃꯅ
ꯄꯤ
ꯇꯤ ꯇꯥꯝꯃꯦꯡꯅ ꯍꯧꯕ
ꯑꯣ ꯎꯝ
ꯑꯃꯃꯅ ꯑ ꯀꯩꯅꯩꯅ ꯍꯎꯗꯒꯤ
ꯀꯥꯏ ꯖꯒꯥ ꯂꯩꯒꯦꯗꯨꯅꯦ ꯀꯔꯣꯝ ꯁ ꯍꯥꯏꯅꯣ
ꯅꯝꯅ ꯍꯧꯕ ꯂꯝꯗ
ꯅꯪ ꯅꯪ ꯅꯪ
ꯎꯝ ꯕꯤ ꯑꯣ ꯑꯦꯜ ꯑꯦꯦꯟ ꯑꯣꯏꯕ
ꯑꯗꯨꯗꯒꯤ ꯆꯠꯂꯒ ꯈꯔ ꯆꯠꯂꯒ
ꯎꯝ ꯇꯥꯒꯔꯦ ꯇꯥꯒꯔꯦ
ꯎꯝ ꯆꯠꯇ꯭ꯔꯤꯅꯦ
ꯆꯠꯇ꯭ꯔꯤꯗꯥ
ꯍꯩ ꯅꯪꯁꯨ ꯂꯣꯛꯇꯥꯛ ꯂꯣꯝ ꯆꯠꯂꯕ ꯅꯠꯇ꯭ꯔꯣ
ꯇꯦꯟ
ꯑꯗꯨ ꯆꯠꯂꯗꯤ ꯍꯧꯖꯤꯀꯤꯗꯣ ꯐꯥꯎꯔ ꯆꯠꯂꯤꯅꯦ ꯀꯩꯟ
ꯏꯔꯄꯣꯠꯅꯥꯛꯇ ꯆꯠꯂꯒ ꯂꯩ ꯑꯗꯨꯕꯨ
ꯎꯝ ꯈꯪꯗꯦꯗ
ꯎꯝ ꯁꯣ ꯍꯥꯎ ꯀꯩ ꯍꯥꯏꯕ
ꯎꯝ ꯆꯠꯂꯣ ꯕꯕꯨ
ꯃꯣꯏꯒꯤ ꯌꯨꯝꯗꯨꯗꯤ ꯆꯠꯇ꯭ꯔꯦ ꯑꯗꯨ ꯑꯣꯏꯔꯁꯨ ꯃꯣꯏ ꯂꯝꯗꯨꯗꯤ ꯐꯥꯎꯔꯁꯤꯦ ꯃꯦꯟ ꯔꯣꯗꯇꯅꯤꯀꯣ ꯆꯨꯝꯅꯩꯕ ꯅꯨꯡ ꯆꯪꯉꯕꯗꯨꯕ
ꯃꯣꯏ ꯇꯝꯄꯥꯛꯇ ꯑꯗꯨꯝ ꯂꯩꯕ꯭ꯔꯣ
ꯃꯣꯏ ꯇꯝꯄꯥꯛ ꯅꯠꯇꯦ ꯃꯣꯏ ꯃꯅꯨꯡ ꯆ ꯆꯠꯂꯦ ꯀꯥꯆꯤꯟ ꯃꯣꯏ ꯆꯪꯉꯒ
ꯆꯤꯡ ꯑꯣꯏꯗꯣꯏꯕꯗꯨꯗ ꯑꯃꯨꯛ
ꯎꯝ ꯀꯦ ꯑꯃꯃꯅ ꯆꯨꯅꯦꯅꯤ
ꯅꯅꯨꯡꯥꯏꯇꯗ
ꯏꯕꯥꯅꯤꯒꯤꯀꯣ ꯈꯔ ꯐꯠꯇꯕ ꯌꯥ ꯃꯥꯂꯦꯅꯦ
ꯀꯩꯕ
ꯑ ꯃꯤ ꯑꯇꯣꯞꯄꯒ ꯀꯣꯜ ꯄꯥꯏꯇꯅ ꯁꯤꯟꯅꯕꯗꯣ ꯑꯗꯨꯒꯤ ꯏꯕꯥꯅꯤꯡꯒꯤ ꯀꯣꯜ ꯈꯔ ꯔꯤꯁꯦꯛ ꯇꯧꯕ ꯃꯥꯜꯂꯦꯅꯦ
ꯑꯣ ꯑꯪ ꯍꯥꯏ ꯁꯥꯟꯅꯈ꯭ꯔꯦ ꯃꯃꯥ ꯆꯪꯁꯤꯂꯛꯇ
ꯉꯁꯥꯏ ꯑꯩꯈꯣꯏ ꯌꯦꯡꯕ ꯌꯥꯏꯑꯕꯀꯣ ꯑꯗꯨꯒꯤ ꯍꯧꯔꯤꯖꯤꯛ ꯈꯔ ꯆꯤꯛꯄ ꯃꯥꯜꯂꯦ
ꯀꯃꯥꯏꯅ ꯌꯦꯡꯕ ꯌꯥꯒꯦ ꯔꯤꯖꯤꯦꯁꯠꯄꯖꯦ
ꯍꯣꯔꯪ ꯍꯥꯏꯕꯤꯒꯦ
ꯎ ꯑꯣ ꯑꯣ ꯑꯗꯨ ꯑꯁ ꯄꯥꯝꯃꯑ ꯑꯗꯨꯁꯨ ꯑꯃꯨꯛ
ꯎꯝ ꯋꯥꯟꯁꯅꯅꯥꯒ ꯀꯣ
ꯑꯣ ꯃꯤꯅꯤꯠ ꯂꯣꯏꯔꯝꯗꯥꯏꯁꯤꯗ ꯀꯩꯅꯣꯝ ꯑꯣꯏꯈꯤꯕꯅꯦ
ꯎꯝ ꯈꯣꯟꯖꯦꯜ ꯇꯥꯗꯦ ꯑꯗꯒꯤ ꯃꯤ ꯑꯇꯣꯞꯄꯒ ꯁꯤꯅ ꯏ ꯊꯣꯛꯣꯛꯄꯅꯦꯕ ꯃꯔꯝꯗ
ꯎꯝ
ꯌꯥꯔꯦꯗ ꯅꯪꯗꯤ ꯈꯦꯆꯤ ꯆꯥꯔꯕ꯭ꯔꯣ
ꯆꯥꯗꯤ ꯑꯗꯨꯝ ꯀꯦꯖꯤꯒ ꯆꯦꯡꯒ ꯆꯧꯔꯅꯤ ꯉꯁꯤꯗꯤ ꯆꯦꯡ ꯆꯪꯍꯧꯋꯦ ꯑꯩꯈꯣꯏ ꯌꯥꯎꯗꯕꯒꯤ ꯑꯦ
ꯑ ꯄꯀꯥꯗꯦ
ꯄꯀꯣꯔꯥꯗꯤ ꯆꯥꯒ꯭ꯔꯦ ꯍꯥꯎꯋꯦ
ꯄꯀꯣꯔꯥ ꯌꯥꯝ ꯆꯅꯤꯡꯉꯦ ꯑꯩꯗꯤ
ꯄꯀꯣꯔꯥ ꯌꯥꯝ ꯆꯥꯅꯤꯡꯉꯦ
ꯎꯝ
ꯍꯣꯔꯦꯟ ꯌꯦꯟ ꯆꯥꯎ
ꯎꯝ
ꯄꯀꯧꯔꯥꯒ ꯆꯞ ꯃꯥꯟꯅꯔꯗꯕꯅꯦ ꯑꯗꯣ
ꯎꯝ ꯍꯣꯏ ꯍꯣꯏ ꯍꯣꯏ
ꯑ ꯅꯣ
ꯍ ꯑꯩꯒꯤ ꯁꯤ ꯑꯦꯝ ꯁ꯭ꯃꯤꯒꯦ
ꯀꯩ ꯃꯔꯝꯒꯤ ꯑꯣꯏꯖꯥꯠꯅꯣ ꯑꯗꯨꯗꯣ
ꯅꯗꯤ ꯏꯉꯥꯏꯔꯥꯛꯑꯦ
ꯀꯅꯥꯗꯪꯉꯒ ꯈꯪꯗꯣꯏꯅꯣ ꯅꯪꯒꯤꯗꯨꯕꯣ
ꯐꯪꯉꯁꯨ ꯐꯪꯗ꯭ꯔꯁꯨ ꯂꯣꯏꯔꯕꯅꯤꯅ ꯑꯩ ꯀꯩꯝ ꯍꯥꯏꯅꯤꯡꯗ꯭ꯔꯦꯗ ꯑꯃꯨꯛ ꯑꯃꯨꯛꯇꯤ ꯂꯦꯞꯁꯅꯨ ꯑꯩꯗꯤ ꯍꯦꯛ ꯃꯊꯪ ꯃꯊꯪ ꯅꯦꯛꯁ ꯅꯦꯛꯁ ꯇ ꯋꯥꯟ ꯃꯔꯛ ꯃꯔꯛꯇ ꯇꯧꯕꯗꯤ ꯈꯔ ꯐꯩ ꯅꯠꯇ꯭ꯔꯥ
ꯍꯣꯏꯅꯦ ꯑꯗꯣ ꯃꯊꯪ ꯃꯊꯪ ꯇꯧꯁꯤꯜꯂꯛꯑꯗꯤ
ꯎꯝ ꯍꯣꯏ ꯌꯥꯝ ꯊꯨꯅꯤꯡꯉꯦ ꯃꯁꯤ ꯊꯕꯛꯁꯦ
ꯅꯣꯏ ꯔꯨꯝꯗ ꯂꯩꯕ ꯏꯃꯥꯟꯅꯕꯤ ꯅꯣꯏ ꯃꯔꯤꯃꯛꯇꯣ ꯁꯥꯟꯅꯕ꯭ꯔꯣ
ꯑ ꯑꯃꯗꯤ ꯃꯌꯥꯡꯅꯦ
ꯃꯗꯤ ꯁꯥꯅꯗꯦ
ꯃꯥꯗꯤ ꯁꯅ ꯃꯥꯗꯤ ꯃꯅꯤꯄꯨꯔ ꯃꯔꯣꯟꯁꯨ ꯍꯩꯇꯦ ꯑꯥꯏ ꯁꯣꯔꯤ ꯁꯨ
ꯎꯝ
ꯃꯥꯁꯨ ꯄꯩꯁꯥ ꯇꯥꯅꯩ ꯑꯩꯕꯨ ꯃꯥꯅ ꯍꯥꯏꯌꯦ ꯃꯉꯣꯟꯗ‌ ꯄꯤꯞ ꯀꯔꯥꯡꯗ ꯏꯔꯒ ꯄꯤꯔꯛꯑꯣ ꯍꯥꯏꯌꯦ ꯑꯩꯈꯣꯏ ꯂꯣꯟꯕꯨ ꯑꯗꯨꯒ ꯃꯥ ꯉꯥꯡꯒꯦ ꯍꯥꯏꯌꯦ
ꯎꯝ ꯍꯨꯝ
ꯑꯗꯣ ꯃꯔꯣꯟꯁꯨ ꯁꯨꯗꯕꯅꯤꯅ ꯌꯥꯔꯣꯏ ꯅꯪ ꯗꯥꯏꯂꯦꯛꯇꯣ ꯌꯥꯔꯣꯏ ꯍꯥꯏꯕ ꯃꯥꯅ ꯄꯩꯁꯥ ꯌꯥꯝ ꯇꯥꯅꯤꯡꯕꯀꯣ ꯄꯩꯁꯥ ꯌꯥꯝ ꯆꯣꯞꯄ ꯑꯉꯥꯡꯅꯦꯕ
ꯑꯗꯣ ꯃꯣꯏ ꯃꯃꯥꯟꯅꯕꯤꯗ ꯍꯥꯞꯄꯁꯨ ꯉꯝꯗꯕ ꯃꯥꯅ
ꯀꯩ ꯍꯥꯏꯕ
ꯃꯣꯏ ꯃꯃꯥꯟꯅꯕꯤ ꯇꯧꯕꯗꯤ ꯍꯩ ꯉꯝꯗꯕ
ꯃꯃꯥꯟꯅꯕꯤꯗ ꯀꯃꯥꯏꯅ ꯇꯧꯗꯣꯏꯕ
ꯎꯝ ꯃꯅꯤꯄꯨꯔꯤ ꯅꯠꯇꯕꯁꯨ ꯂꯩꯗꯥꯏꯅꯦ ꯋꯥ
ꯑꯗꯣ ꯃꯠ ꯃꯥꯒꯤꯗꯤ ꯑꯩꯈꯣꯏꯒꯤ ꯁꯦꯝꯒꯤ ꯐꯣꯟ ꯑꯣꯏꯌꯦꯕꯀꯣ ꯈꯪꯕ꯭ꯔꯥ ꯁꯦꯝ ꯁꯦꯝ ꯁꯦꯝ ꯑꯦꯄꯜ
ꯎꯝ
ꯑꯦꯄꯜꯗ ꯌꯥꯗꯦ ꯁꯤ ꯊꯕꯛꯁꯦ ꯑꯗꯨꯒꯤ
ꯑꯣ ꯑꯣ ꯑꯣ ꯑꯣ
ꯃꯥꯅ ꯍꯟꯗꯛ ꯐꯣꯟ ꯑꯀꯥꯏꯕ ꯑꯃ ꯄꯨꯔꯛꯑꯦꯕ ꯑꯦꯄꯜꯅꯦꯅ ꯀꯔꯥꯏꯗꯩꯅꯣ ꯈꯪꯗꯦ
ꯎꯝ
ꯑꯗꯨ ꯄꯥꯏꯔꯛꯄ ꯌꯥꯗ꯭ꯔꯕ
ꯍꯣꯏ ꯃꯣꯏꯗꯤ ꯁꯨꯀꯤꯔꯤꯇꯤ ꯌꯥꯝ ꯀꯜꯂꯦꯅꯦ
ꯎꯝ
ꯁꯦꯀꯨꯔꯤꯇꯤ ꯌꯥꯝ ꯀꯜꯂꯦ ꯃꯣꯏꯗꯨꯗꯤꯀꯣ
ꯑꯦꯄꯜꯅ ꯐꯠ ꯁꯦꯝꯅ ꯐꯔꯦꯗ ꯍꯧꯖꯤꯛꯀꯥꯟ
ꯑꯩꯗꯤ ꯄꯥꯝꯗꯦ
ꯑꯩꯖꯨ ꯄꯥꯝꯗꯦ ꯂꯩꯔꯝꯃꯦ ꯑꯗꯣ ꯀꯦꯃꯦꯔꯥ ꯀꯩꯀꯩ ꯂꯣꯢ ꯌꯦꯡꯉꯨꯔꯀꯥꯟꯗꯀꯣ
ꯄꯥꯝꯗꯦ ꯀꯩꯅꯣ ꯌꯥꯝ ꯇꯧꯕꯒꯤ ꯃꯣꯏ ꯕꯦꯇ꯭ꯔꯤꯗꯨꯗꯤ ꯑꯩ ꯉꯝꯖꯔꯔꯣꯏ ꯈꯥꯡꯕꯒꯥꯡ ꯐꯣꯇꯣ ꯈꯔ ꯀꯥꯞꯄꯗꯤ ꯑꯥ ꯗꯥꯎꯟ ꯆꯠꯂꯤꯀꯥꯟꯗꯅꯤ ꯐꯥꯔꯦ ꯐꯣꯇꯣꯒꯤꯕꯨꯗꯤ ꯄꯥꯃꯦ ꯑꯗꯨ ꯀꯩꯅꯣꯒꯤꯗꯤ ꯄꯥꯝꯗꯦ ꯍꯨꯝ
ꯁꯦꯝ ꯁꯦꯝꯗꯣꯛꯄ ꯌꯥꯗꯖꯥꯠꯂꯕ ꯑꯗꯨꯗꯨ ꯃꯣꯢ ꯃꯣꯏ ꯀꯝꯄꯅꯤꯗꯨꯕꯣ ꯕꯦꯇ꯭ꯔꯤꯗꯣ
ꯃꯐꯝ
ꯑꯌꯥ ꯄꯥꯝꯃꯨꯏꯌꯦ
ꯀꯩꯕꯨꯅꯣ
ꯉꯁꯥꯏ ꯋꯥꯔꯤ ꯁꯥꯟꯅꯔꯒ ꯔꯤꯖꯦꯛꯇ ꯆꯠꯂꯝꯗꯧ ꯃꯥꯜꯂꯦꯌꯦ
ꯎꯝ ꯍꯝ
ꯑꯩꯈꯣꯏ ꯁꯤꯗ ꯍꯧꯖꯤꯛꯀꯤꯃ ꯅꯣꯡ ꯀꯟꯅ ꯇꯥꯏꯉꯣ
ꯅꯣꯏꯗ
ꯎꯝ
ꯎꯝꯝ ꯌꯥꯝ ꯀꯟꯕ꯭ꯔꯣ
ꯑꯗꯨꯝ ꯑꯗꯨꯝ ꯀꯪꯂꯦ
ꯎꯝ
ꯌꯥꯝ ꯀꯟꯅ ꯇꯥꯔꯝꯃꯦ
ꯎꯝ
ꯍꯧꯖꯤꯛ ꯅꯨꯡꯗꯥꯡꯋꯥꯏꯔꯝ ꯇꯤꯟꯒꯥꯡ ꯈꯣꯡ ꯍꯧꯔꯛꯑꯝꯃꯦ ꯑꯩꯈꯣꯏ ꯁꯤꯗꯗꯤ
ꯑꯣ
ꯅꯣꯢ ꯑꯗꯨꯋꯥꯢꯗꯗꯤ ꯇꯤꯟꯒꯥꯡ ꯈꯣꯡꯗ꯭ꯔꯣ
ꯍꯥꯔꯧ ꯑꯝꯇ ꯂꯩꯇꯦ ꯁꯤꯗꯗꯤ ꯑꯗꯨꯕꯨ ꯂꯩꯕꯗꯤ ꯂꯩꯌꯦ ꯑꯗꯨ ꯈꯣꯡꯗꯦ ꯍꯪꯉꯣꯏꯗꯤ ꯅꯍꯥꯟ ꯍꯪꯉꯣꯏ ꯑꯅꯤ ꯑ ꯑꯃꯅ ꯄꯣꯔꯒ ꯆꯠꯈ꯭ꯔꯦ
ꯍꯝ
ꯑꯩꯅ ꯂꯥꯢꯔꯤꯛ ꯄꯥꯔꯤ ꯃꯇꯝꯗ ꯑꯗꯨ ꯃꯤ ꯊꯣꯛꯂꯛꯑꯦ ꯌꯥꯝꯅ ꯑꯩꯈꯣꯏ ꯁꯤꯗꯀꯣ
ꯎꯝ
ꯍꯣꯁꯇꯦꯜ ꯃꯅꯨꯡꯗ ꯍꯪꯉꯣꯏ ꯂꯩꯌꯦꯕ
ꯍꯪꯉꯣꯏ ꯂꯩꯔꯤꯁꯦ ꯑꯀꯣꯏꯕꯗꯣ ꯅꯥꯜꯂꯦ ꯇꯥꯛꯏꯅꯦꯌꯦ ꯆꯨꯝꯕ꯭ꯔꯥ ꯈꯪꯗꯦ
ꯢꯁ ꯍꯥꯔꯦ ꯍꯥꯔꯦ ꯀꯅꯥꯅ ꯍꯥꯏꯕꯤꯕ꯭ꯔꯥ
ꯑꯇꯣꯞꯄ ꯖꯒꯥꯗꯨꯗꯩꯗꯤ ꯑꯗꯨꯋꯥꯏ ꯖꯒꯥꯗꯨꯒꯤ ꯑꯗꯣ ꯑꯗꯨꯗꯨꯅ ꯍꯦꯟꯅ ꯅꯨꯡꯁꯤꯠ ꯅꯨꯡꯁꯥ ꯁꯦꯡꯕꯗꯣ
ꯑꯣ
ꯑꯗꯨꯅꯦ ꯅꯣꯢ ꯑꯗꯨ ꯎ ꯌꯥꯝ ꯍꯧꯗ꯭ꯔꯣ
ꯎꯗꯤ ꯍꯧꯋꯦꯗꯨ ꯆꯤꯡ ꯂꯩꯇꯝꯅꯤꯅ ꯁꯥꯏꯌꯦꯕ ꯑꯁ ꯄꯥꯛ ꯍꯧꯗꯦꯗ ꯃꯣꯢ ꯀꯔꯤ ꯎ ꯅꯣ ꯈꯪꯗꯦ ꯅꯥꯁꯤꯛ ꯃꯥꯟꯕ ꯎ ꯑꯃ ꯊꯥꯏ ꯀꯔꯤ ꯎꯅꯣ ꯈꯪꯗꯦ ꯃꯣꯏ ꯕꯤꯖꯤꯅꯦꯁꯀꯨꯝꯕ ꯇꯧꯅꯉꯥꯏ ꯃꯥꯜꯂꯦꯕꯀꯣ
ꯎꯝ
ꯀꯔꯤ ꯎꯅꯣ ꯈꯪꯗꯦ ꯃꯣꯏ ꯌꯥꯝ ꯊꯥꯏꯌꯦ ꯃꯈꯣꯡ ꯁꯤꯠ ꯅꯥꯜꯂꯦ ꯃꯊꯛꯇ ꯌꯧꯔꯀꯥꯟꯗ ꯈꯔ ꯃꯅꯥ ꯐꯟꯗꯣꯛꯑꯦꯕ
ꯎꯝ
ꯅꯪ ꯍꯥꯢ ꯀꯔꯤ ꯎ ꯅꯣ ꯈꯪꯗꯦ
ꯑꯃ ꯑꯣꯛꯁꯤꯖꯦꯟ ꯄꯤꯊꯣꯛꯑꯦ ꯍꯥꯏꯕ ꯎꯗꯨ ꯑꯣꯏꯔꯝ ꯑꯣꯏꯕ꯭ꯔꯣ
ꯇꯨꯅꯤ ꯑꯩꯁꯨ ꯍꯥꯏꯗꯤ ꯃꯈꯣꯡꯒꯤ ꯁꯔꯨꯛꯇꯣ ꯃꯁꯥ ꯑꯝꯇ ꯄꯥꯟꯗꯦꯕ ꯁꯤꯠ ꯅꯥꯟꯅ ꯆꯠ ꯆꯞ ꯌꯨꯡꯅ ꯍꯧꯒꯠꯈ꯭ꯔꯅꯤꯗꯅ
ꯎꯝ
ꯃꯀꯣꯛꯇ ꯃꯁꯝ ꯈꯔ ꯍꯧꯔꯒ ꯇꯧꯕ ꯗꯥꯏ ꯇꯧꯋꯦꯕ
ꯎꯝ
ꯈꯪꯗꯦ ꯍꯥꯏꯗꯤ ꯃꯈꯥꯋꯥꯏꯗꯗꯤ ꯄꯥꯛ ꯍꯧꯗꯦꯕ ꯃꯁꯝꯗꯣ
ꯃꯇꯣꯟꯗꯣ ꯇꯨꯝꯈꯠꯄ꯭ꯔꯣ
ꯈꯪꯗꯤꯌꯦ ꯇꯨꯝꯅꯤꯡꯉꯥꯏ ꯃꯥꯥꯟꯂꯦ ꯈꯪꯗꯦ ꯒ꯭ꯌꯥꯟ ꯃꯦꯟ ꯇꯥꯗꯦ ꯇꯨꯝꯅꯤꯡꯉꯥꯏꯔꯣ ꯃꯁꯝ ꯌꯥꯝ ꯍꯧꯑꯦꯕ ꯤ ꯀꯩꯅꯣ ꯑꯗꯨ ꯎꯝ ꯃ ꯂꯥꯛꯗꯀꯣ
ꯎꯝ